ꯍꯣ ꯅꯪ ꯁꯤ ꯆꯥꯟꯁ ꯌꯥꯝ ꯂꯥꯛꯌꯦ ꯑꯃꯨꯛꯀ ꯇꯧꯑꯣ
ꯎꯝ ꯅꯪꯗꯤ ꯑꯇꯣꯞꯄꯒ ꯇ꯭ꯔꯥꯏ ꯁꯇꯧ ꯇꯧꯗ꯭ꯔꯕꯣ
ꯍꯣꯏ ꯑꯩꯒꯤꯗꯤ ꯑꯥ ꯃꯗꯨꯒꯨꯝꯕ ꯑꯦꯛꯖꯥꯝꯒꯨꯝꯕꯗꯤ ꯊꯥꯅꯤꯡꯗꯕꯀꯣ ꯑꯩꯒꯤꯗꯤ ꯑꯩꯅ ꯄꯥꯝꯕꯁꯦ ꯄ꯭ꯔꯣꯐꯦꯁꯔꯒꯤ ꯑꯦꯛꯖꯥꯝ ꯊꯥꯅꯤꯡꯉꯥꯏ ꯑ ꯗꯤꯁꯕꯔ ꯂꯥꯛꯌꯦ ꯑꯗꯨ ꯑꯩꯅ ꯍꯧꯖꯤꯛ ꯆꯠꯊꯔꯤꯕꯅꯤ ꯑꯗꯨꯒꯤ ꯑꯦꯛꯖꯥꯝꯒꯤ
ꯅꯣꯏꯗꯤ ꯑꯆꯧ ꯑꯆꯧꯕꯒ
ꯑꯦ ꯄ꯭ꯔꯣꯐꯦꯁꯔꯁꯨ ꯑꯆꯧꯕꯅ ꯑꯗꯨꯗ ꯑꯄꯤꯛꯄꯅꯦ ꯑꯗꯨꯕꯨ ꯑꯦꯛꯖꯥꯝ ꯊ꯭ꯔꯥ ꯊꯥꯗꯗꯤꯀꯣ ꯃꯈꯣꯏꯅ ꯑꯥ ꯃꯁꯤ ꯅꯨꯄꯥꯁꯦ ꯑꯥ ꯅꯦꯠꯁꯦ ꯀ꯭ꯋꯥꯂꯤꯐꯥꯏ ꯇꯧꯈ꯭ꯔꯦ ꯍꯥꯏꯕ ꯑꯗꯨꯒꯤ ꯃꯈꯈꯣꯏꯅ ꯑꯦꯛꯖꯥꯝ ꯇꯧꯕꯅꯦꯕꯀꯣ ꯑꯗꯨ ꯑꯩꯁꯨ ꯌꯥꯎꯅꯤꯡꯉꯤ ꯍꯥꯏꯅ ꯇꯧꯕꯅꯤ ꯑꯗꯨ ꯌꯥꯝ ꯌꯥꯝ ꯐꯖꯩ ꯌꯥꯝ ꯍꯔꯥꯎꯋꯦ ꯑꯩ ꯇꯁꯦꯡꯅ ꯍꯥꯏꯔꯗꯤ ꯍꯧꯖꯤꯛ ꯑꯉꯥꯡꯁꯤꯡꯁꯤ ꯃꯈꯣꯏꯅ ꯕꯤ ꯑꯦ ꯑꯦꯝ ꯑꯦ ꯕꯤ ꯑꯦꯁ ꯁꯤ ꯁꯤ ꯑꯦꯝ ꯑꯦꯁ ꯁꯤ ꯂꯣꯏꯔꯒ ꯊꯕꯛ ꯑꯩꯁꯨ ꯍꯧꯖꯤꯛ ꯊꯕꯛ ꯇꯧꯗꯦ ꯑꯟꯑꯦꯝꯄ꯭ꯂꯣꯏꯅꯤ ꯑꯗꯨꯕꯨ ꯃꯤ ꯑꯉꯥꯡꯁꯤꯡ ꯍꯥꯏꯕ ꯇꯥꯔꯦ ꯑꯩꯈꯣꯏ ꯏꯃꯥꯟꯅꯕꯁꯤꯡꯗ ꯍꯣꯠꯅꯕ ꯑꯗꯨꯒ ꯑꯩꯁꯨ ꯇꯧꯅꯤꯡꯉꯦ ꯑꯗꯨꯅ ꯍꯣꯠꯅꯕꯁꯤꯡ ꯀꯥ ꯎꯕ ꯃꯇꯝꯗ ꯑꯗꯨꯒ ꯇꯥꯕ ꯃꯇꯝꯗ ꯌꯥꯝ ꯍꯔꯥꯎꯋꯦꯕ
ꯑꯁ ꯑꯩꯗꯤ ꯑꯁ ꯏꯅꯥꯒ ꯈꯔ ꯈꯨꯜꯂꯝꯃꯗꯤ ꯑꯆꯧꯕꯁꯨ ꯈꯔ ꯊꯥꯒꯦꯅ ꯇꯧꯕꯅꯦ
ꯍꯣꯏ ꯇꯧꯑꯣ ꯁꯣꯏꯅ ꯁꯣꯏꯅ ꯊꯣꯛꯂꯛꯀꯅꯤꯌꯦ ꯍꯧꯖꯤꯛꯀꯥꯟꯁꯦ ꯀꯣꯆꯤꯡ ꯗꯔꯀꯥꯔ ꯇꯥꯗꯦ ꯌꯨꯇ꯭ꯌꯨꯕ ꯂꯌꯦ ꯕꯨꯛꯁꯤ ꯂꯩꯌꯦ ꯅꯪꯅ ꯁꯤ ꯖꯤ ꯑꯦꯒꯨꯝꯕ ꯑꯦꯁ ꯑꯦꯁ ꯁꯤꯒꯨꯝꯕ ꯊꯥꯅꯤꯡꯉꯗꯤ ꯍꯧꯖꯤꯛꯁꯦ ꯌꯨꯠ ꯌꯨꯇ꯭ꯌꯨꯕꯇ ꯂꯥꯏꯚꯇ ꯇ꯭ꯋꯦꯟꯇꯤ ꯐꯣꯔ ꯑꯥꯋꯥꯔꯁ ꯃꯈꯣꯏꯅ ꯊꯥꯔꯤꯕ ꯑꯗꯨꯁꯨ ꯑꯗꯨ ꯌꯦꯡꯅꯤꯡꯗ꯭ꯔꯗꯤ ꯃꯈꯣꯏꯅ ꯑꯃꯨꯛꯀ ꯂꯣꯏꯕ ꯃꯇꯝꯗ ꯌꯨꯇ꯭ꯌꯨꯕꯇ ꯑꯃꯨꯛꯀ ꯐꯪꯒꯅꯤ
ꯑꯥ ꯀꯩꯅꯣ ꯑꯃꯨꯛꯀ ꯁꯤꯖꯦꯜ ꯈꯣꯏ ꯑꯩ ꯁꯤꯅ ꯒ꯭ꯔꯦꯖꯨꯋꯦꯠꯀꯤ ꯑꯣꯏꯕ ꯑꯩꯁꯨ ꯒ꯭ꯔꯦꯖꯨꯋꯦꯠ ꯂꯣꯏꯍꯧꯗ꯭ꯔꯦ ꯏꯔꯥꯡꯗ
ꯑꯣ ꯑꯗꯨꯕꯨ ꯅꯪ ꯑꯃꯨꯛꯀ ꯅꯪꯗꯤ ꯇꯧꯒꯅꯤꯀꯣ ꯑꯥꯏ ꯃꯤꯟ ꯏꯔꯥꯡ
ꯇꯥꯔ ꯑꯣꯏꯣꯏꯗ
ꯑꯩ ꯊꯥꯎꯅꯦ ꯒ꯭ꯔꯦꯖꯨꯑꯦꯠꯇꯤ ꯂꯣꯏꯌꯣ ꯂꯣꯏꯌꯣ ꯒ꯭ꯔꯦꯖꯨꯋꯌꯦꯠ ꯂꯣꯏꯔꯗꯤ ꯍꯧꯖꯤꯛ ꯆꯍꯤ ꯑꯅꯤ ꯑꯍꯨꯝꯁꯤ ꯅꯪꯅ ꯐꯖꯅ ꯇꯝꯃꯒ ꯅ ꯅꯪꯅ ꯐꯥꯏꯅꯦꯜꯒꯤꯗꯤ ꯊꯥꯗ꯭ꯔꯗꯤ ꯑꯗꯨꯒꯤ ꯆꯍꯤꯁꯤꯡꯁꯦ ꯂꯣꯏꯅꯃꯛ ꯃꯥꯡꯉꯅꯦꯕ
ꯎꯝ ꯊꯥꯗꯤ ꯊꯥꯅꯤꯡꯕ ꯁꯣꯝꯗ ꯃꯅꯤꯡꯗ ꯄꯩꯁꯥ ꯍꯨꯅꯤꯡꯉꯥꯏ ꯃꯤꯁꯤꯠ ꯂꯩꯇꯕ
ꯑꯣ ꯑꯗꯨꯁꯨ ꯄꯩꯁꯥ ꯄꯤꯔꯒ ꯊꯥꯒꯗꯕ꯭ꯔꯣ
ꯑꯦ ꯐꯣꯔꯝ ꯐꯤꯜ ꯑꯞꯀꯤ ꯀꯩꯀꯥꯒꯤ
ꯑꯣ ꯑꯣ
ꯈꯔꯗꯤ ꯑꯗꯨꯝ ꯆꯪꯂꯛꯀꯅꯤꯅ ꯑꯗꯨꯝ ꯂꯤꯁꯤꯡ ꯃꯔꯤ ꯃꯉꯥ ꯇꯔꯨꯛ ꯀ ꯁꯗ ꯏꯌꯥꯝꯕ ꯍꯥꯟꯅ ꯑꯌꯥꯝꯕ ꯀꯟꯅ ꯅꯥꯈꯤꯕꯩꯀꯣ
ꯑꯣ ꯑꯣ ꯑꯣ
ꯄꯩꯁꯥ ꯌꯥꯝ ꯐ ꯑꯩ ꯑꯗꯨꯀꯥꯟꯗ ꯁ꯭ꯀꯨꯜ ꯇꯣꯛꯈꯤꯕꯅꯦꯕ
ꯑꯣ ꯑꯣ ꯑꯗꯨꯁꯨ ꯍꯧꯖꯤꯛꯁꯦ ꯍꯣꯏ ꯑꯩ ꯍꯌꯦꯡꯒꯨꯝꯕ ꯍꯌꯦꯡꯒꯨꯝꯕ ꯑꯩ ꯋꯥꯔꯤ ꯐꯖꯅ ꯁꯥꯒꯦ ꯑ ꯅꯪꯉꯣꯟꯗꯀꯣ ꯑꯩ ꯃꯁꯤꯗꯤ ꯃꯗꯨꯒꯨꯝꯕ ꯋꯥꯔꯤꯁꯤ ꯁꯥꯔꯗꯤ ꯃꯈꯣꯏꯅ ꯌꯥꯔꯣꯏ ꯑꯗꯨꯒꯤ ꯑꯩ ꯋꯥꯆꯦꯞꯀꯨꯝꯕꯗ ꯑꯩ ꯋꯥꯔꯤ ꯐꯖꯅ ꯁꯥꯈꯤ
ꯍ ꯍ
ꯑꯗꯨꯒꯤ ꯃꯔꯝꯗ ꯑꯗꯣ ꯅꯪꯒꯤꯗꯤ ꯏꯁꯀꯣꯂꯥꯔꯁꯤꯞꯀꯨꯝꯕꯕꯁꯤ ꯑꯦꯄ꯭ꯂꯥꯏ ꯇꯧꯕ ꯌꯥꯏ ꯑꯦꯟ ꯑꯦꯁ ꯄꯤꯒꯤ ꯏꯁꯀꯣꯂꯥꯔꯁꯤꯞ ꯑꯄ꯭ꯂꯥꯏ ꯇꯧꯗ꯭ꯔꯣ ꯅꯪꯗꯤ
ꯏꯁꯀꯣꯂꯔꯁꯤꯤꯞꯁ ꯑꯦꯞ꯭ꯂꯥꯏ ꯇꯧꯍꯣꯗ꯭ꯔꯦ
ꯑꯣ ꯑꯗꯨ ꯌꯥꯝ ꯐꯕꯅꯦ ꯇꯧꯋ ꯑꯗ ꯑꯗꯨꯕꯨ ꯅꯪꯅ ꯀꯣꯂꯦꯖ ꯀꯥꯗ꯭ꯔꯗꯤ ꯑꯩꯉꯣꯟ ꯇꯧꯕ ꯌꯥꯔꯔꯣꯏ ꯑꯗꯣ ꯌꯥꯝ ꯀꯥꯟꯅꯕꯅꯦ ꯑꯩꯈꯣꯏ ꯑꯦꯟ ꯑꯦꯁ ꯄꯤꯒꯤꯁꯦ ꯑꯦꯁ ꯇꯤꯒꯤ
ꯍꯣꯏ
ꯃꯈꯣꯏꯅ ꯅꯪꯁꯨ ꯁꯥꯏꯟꯁ ꯂꯩ ꯑꯗꯨꯒ ꯁꯥꯏꯟꯁ ꯂꯧꯗꯤ ꯑꯩꯈꯣꯏ ꯑꯥꯔꯠꯁꯀꯤꯁꯦ ꯑꯩꯈꯣꯏ ꯐꯪꯕꯁꯦ ꯂꯤꯁꯤꯡ ꯇꯔꯥ ꯃꯉꯥꯅ ꯀꯌꯥꯔ ꯐꯪꯉꯤꯕ ꯑꯩꯈꯣꯏꯁꯦ ꯑꯥꯔꯁꯀꯤ
ꯎꯝ
ꯑꯗꯨ ꯅꯈ꯭ꯋꯥꯗꯤ ꯁꯥꯏꯟꯁ ꯇꯝꯕꯅꯤꯅꯈ꯭ꯋꯥꯏꯒꯤꯁꯤꯦ ꯇꯔꯥ ꯇꯔꯨꯛ ꯇꯔꯦꯠ ꯅꯤꯄꯥꯜꯈꯛ ꯁꯣꯏꯅ ꯐꯪꯉꯅꯤꯅꯦ ꯈꯣꯏꯗꯤ ꯃꯈꯣꯏ ꯒꯣꯔꯃꯦꯟꯅ ꯄꯤꯒꯅꯦꯕ ꯑꯗꯨꯅꯦ ꯑꯗꯨ ꯑꯩꯁ ꯅꯪ ꯅ ꯃ ꯑꯦꯞꯄ꯭ꯂꯥꯏ ꯇꯧꯔꯗꯤ ꯌꯥꯝ ꯐꯒꯗꯧꯕꯅꯤ ꯑ ꯑꯁ ꯃꯤ ꯃꯤ ꯑꯃ ꯑꯩꯅ ꯑꯄ꯭ꯂꯥꯏ ꯇꯧꯕ ꯃꯤꯁꯤꯡꯒꯤ ꯁꯥꯇ꯭ꯔꯥꯁꯤꯡꯒꯤꯀꯣ
ꯑꯣ ꯍꯣ
ꯃꯅꯤꯄꯨꯔꯗ ꯂꯩꯕꯁꯤꯡꯒꯤꯁꯨ ꯍ ꯑꯩ ꯂꯩꯐꯝꯗ ꯑꯁꯥꯝꯒꯤ ꯃꯤꯁꯤꯡꯁꯨ ꯕꯦꯡꯒ꯭ꯂꯣꯔꯗ ꯂꯩꯕ ꯃꯤꯁꯤꯡꯁꯨ ꯑꯩꯈꯣꯏ ꯑꯩ ꯑꯩꯉꯣꯟꯗ ꯀꯣꯜ ꯇꯧꯔꯛꯑꯒ ꯁꯨꯃꯥꯏꯅ ꯄ꯭ꯂꯥꯏ ꯇꯧꯋꯣ ꯑꯗꯣ ꯑꯩꯗꯤ ꯀꯝꯄ꯭ꯌꯨꯇꯔ ꯑꯆꯧꯕꯒ ꯋꯥꯏ ꯐꯥꯏꯜ ꯌꯨꯝꯗ ꯂꯩꯕꯒꯦꯀꯣ ꯑꯗꯨꯒ ꯑꯩꯁꯨ ꯈꯔ ꯈꯔ ꯑꯦꯛꯁꯄꯤꯔꯤꯌꯦꯟꯁ ꯂꯩꯕ ꯃꯗꯨꯒꯤ ꯑꯦꯞꯄ꯭ꯂꯥꯏ ꯇꯧꯕ ꯑꯗꯨꯒ ꯑꯗꯨ ꯁꯨꯃꯥꯏꯅ ꯇꯧꯕ ꯑꯗꯨꯒ ꯑꯙꯥꯔ ꯀꯥꯔꯗ ꯗꯥꯎꯟꯂꯣꯗ ꯇꯧꯕ ꯑꯗꯨꯒ ꯑꯦꯁ ꯇꯤ ꯁꯥꯔꯇꯤꯐꯤꯀꯦꯠ ꯀꯨꯝꯕ ꯀꯔꯤ ꯀꯔꯤ ꯗꯣꯀꯨꯃꯦꯟꯁ ꯀꯨꯝꯕ ꯑꯩꯁꯨ ꯂꯧꯊꯣꯛ ꯑꯣꯟꯂꯥꯏꯟꯗ ꯂꯧꯊꯣꯛꯄ ꯌꯥꯏꯑꯕ ꯑꯩꯒꯤ ꯀꯝꯄ꯭ꯌꯨꯇꯔꯗ ꯁꯣꯞ ꯋꯦꯔ ꯂꯩꯕꯀꯣ ꯑꯗꯣ ꯃꯤ ꯆꯥꯃꯒꯨꯝꯕꯒꯤ ꯃꯤ ꯑꯩꯅꯪ ꯂꯥꯁ ꯌꯔꯗ ꯁꯨꯝ ꯑꯦꯄ꯭ꯂꯥꯏ ꯇꯧꯛꯈ꯭ꯔꯕꯅꯤ ꯏꯁꯀꯣꯂꯥꯔꯁꯤꯞꯀꯤꯀꯣ ꯑꯩꯅ ꯑꯩꯁꯨ ꯑꯗꯨ ꯇꯧꯕꯒꯤ ꯄꯩꯁꯥꯒꯨꯝꯕꯗꯤ ꯂꯧ ꯂꯧꯗꯦ ꯍꯥꯏꯕꯗꯤ ꯑꯩꯅ ꯈꯪꯕ ꯍꯥꯏꯕ ꯇꯥꯔꯦ ꯑꯗꯨ ꯑꯩꯅ ꯈꯪꯕ ꯊꯕꯛꯁꯤꯡꯗꯨ ꯏꯃꯥꯟꯅꯕꯁꯤꯡꯒꯤ ꯑꯗꯨꯒ ꯃꯤ ꯁꯥꯇ꯭ꯔꯥꯁꯤꯡꯒꯤ ꯑꯩꯅ ꯀꯟꯇ꯭ꯔꯤꯕ꯭ꯌꯨꯠ ꯇꯧꯅꯤꯡꯕꯀꯣ ꯄꯩꯁꯥ ꯂꯧꯗꯅ ꯑꯗꯨ ꯇꯧꯕꯅꯦꯕ ꯑꯗꯨ ꯍꯣꯏ ꯃꯈꯣꯏꯁꯦ ꯐꯪꯉꯒ ꯂ ꯂꯩꯕ ꯃꯥꯜꯂꯦ ꯑꯗꯨꯕꯨ ꯑꯩꯈꯣꯏ ꯃꯅꯤꯄꯨꯔꯒꯤꯗꯤ ꯑꯣꯛꯇꯣꯕꯔꯒꯨꯝꯕꯗ ꯐꯪꯕ ꯃꯥꯥꯏ
ꯍꯣꯏ ꯃꯅꯤꯄꯨꯔꯁꯦ ꯏꯁꯀꯣꯂꯥꯔꯁꯤꯞꯁꯨ ꯐꯖꯅ ꯆꯪꯅꯤꯡꯗꯅꯤ
ꯍꯣꯏ ꯌꯥꯝ ꯀꯦꯁꯥ ꯍꯥꯟꯅ ꯆꯥꯡꯅꯦ ꯊꯨꯅ ꯆꯪꯅꯦꯕ
ꯎꯝ
ꯑꯗꯣ ꯊꯨꯅ ꯆꯪꯗ꯭ꯔꯁꯨ ꯍꯣꯏ ꯇꯞꯏ ꯑꯗꯨꯕꯨ ꯇꯞꯂꯁꯨ ꯇꯞꯁꯨ ꯁꯣꯏꯗꯅꯗꯤ ꯊꯣꯛꯂꯛꯑ ꯀꯔꯤ ꯍꯥꯏꯁꯤꯔ ꯆꯥꯡ ꯂꯥꯛꯀꯅꯤꯕꯀꯣ
ꯍꯣꯏ ꯇꯞꯅꯗꯤ ꯑꯗꯨꯝ ꯆꯪꯪꯂꯛꯀꯅꯤ
ꯎ ꯑꯗꯨꯕꯨ ꯍꯧꯖꯤꯛ ꯃꯁꯤꯗ ꯐꯖꯅ ꯅꯪ ꯋꯥꯔꯤ ꯁꯥꯔꯒ ꯑꯦꯛꯇꯤꯞ ꯇꯧꯋ ꯑꯗꯨꯗꯤ ꯑꯧ ꯑꯗꯨ ꯀꯔꯤ ꯍꯥꯏꯁꯤꯔꯥ ꯄꯥꯗꯤ ꯈꯔꯗꯤ ꯅꯪꯅ ꯐꯪꯒꯅꯤ ꯑꯩꯒꯤ ꯑꯦꯛꯁꯄꯤꯔꯦꯟꯁꯗ ꯂꯩꯕ ꯑꯩꯒꯤ ꯑꯦꯛꯁꯄꯤꯔꯦꯟꯁꯇ ꯈꯪꯉꯤꯕ ꯎꯝ ꯎꯝ ꯑꯗꯒꯅꯦ ꯑꯗꯣ ꯑꯥꯔꯃꯤꯒꯤꯁꯦ ꯑꯁ ꯑꯩꯁꯨ ꯌꯥꯝ ꯄꯥꯝꯃꯨꯋꯦ ꯃꯤ ꯑꯥꯔꯃꯤꯒꯤ ꯆꯠꯄꯁꯤꯡꯁꯦꯀꯣ
ꯎꯝ
ꯌꯥꯝ ꯄꯥꯝꯃꯨꯑꯦ ꯑꯩꯁꯨ ꯑꯁ ꯅꯣꯡꯃꯩ ꯄꯥꯏꯔꯒ ꯑꯥꯔꯃꯤꯒꯤ ꯗ꯭ꯔꯦꯁ ꯁꯦꯠꯂꯒꯦ ꯑꯗꯨꯒ ꯅꯣꯡꯃꯥꯏꯄ ꯅꯣꯡꯃꯥꯏ ꯀꯥꯞꯅꯤꯡꯕꯗ ꯑꯗꯨꯒꯤ ꯋꯥꯈꯜꯗ ꯌꯥꯝ ꯊꯣꯛꯂꯛꯄꯅꯤ
ꯑꯥ
ꯑꯗꯨꯕꯨ ꯑꯩꯒꯤ ꯍꯥꯏꯠꯁꯦ ꯌꯥꯗꯕ ꯌꯥꯗꯕ ꯑꯗꯨꯒꯤꯅꯤ
ꯅꯣꯡꯃꯩ ꯄꯥꯏꯔꯒ ꯗ꯭ꯔꯦꯁ ꯇꯧꯔꯒ ꯂꯩꯕꯗꯣ ꯑꯁ ꯃꯑꯣꯗꯤ ꯇꯥꯕꯅꯦ ꯑꯗꯨꯒꯤ
ꯑꯗꯨꯅꯤ ꯑꯩꯁꯨ ꯄꯥꯝꯕꯅꯤ ꯑꯗꯨꯗꯣ ꯑꯁ ꯌꯥꯝ ꯄꯥꯝꯃꯦ
ꯑꯩꯒꯤ ꯍꯅ ꯍꯥꯟꯅꯁꯤꯚ ꯑꯩ ꯁꯨꯄꯥꯟ ꯄꯥꯝꯂꯝꯗꯕꯅꯦ
ꯍꯣꯏ
ꯑꯁ ꯏꯃꯥꯟꯅꯕ ꯏꯃꯥꯟꯅꯕ ꯑꯩꯒ ꯑꯩꯈꯣꯏ ꯌꯥꯝ ꯂꯨꯅ ꯇꯤꯟꯅꯔꯛꯄ ꯏꯃꯥꯟꯅꯕ ꯑꯩꯈꯣꯏ ꯑꯍꯨꯝ ꯃꯣꯏ ꯑꯍꯨꯝ ꯌꯥꯎꯈ꯭ꯔꯦꯕ ꯑꯗꯒꯤ ꯑꯩ ꯕꯤꯠ ꯂꯩꯔꯛꯄ
ꯑꯣ ꯑꯣ ꯑꯣ ꯍꯣꯏ ꯅꯪꯅ ꯈꯜꯂꯗꯤ ꯅꯣꯡꯃꯗꯤ ꯁꯣꯏꯅ ꯊꯣꯛꯂꯛꯀꯅꯤ
ꯑꯪ ꯍꯥꯟꯅꯗꯤ ꯑꯥꯔꯃꯤꯁꯦ ꯁꯨꯛꯄꯝ ꯄꯥꯝꯂꯝꯗꯕꯅꯦꯕ
ꯍꯣꯏ ꯑꯗꯣ
ꯑ ꯁꯤ ꯚꯥꯏꯁꯦ ꯋꯥꯗꯤ ꯋꯥꯏꯍꯦ
ꯍ ꯋꯥꯗꯤ ꯋꯥꯏ ꯍꯣꯏ ꯑꯗꯨ ꯇꯔꯣꯞꯗꯤ ꯌꯥꯝ ꯐꯪꯉꯦ ꯑꯗꯨꯒ ꯁꯤꯕꯥꯏ ꯑꯣꯏꯔꯗꯤ ꯑꯩꯈꯣꯏꯒꯤ ꯋꯥꯈꯜꯗ ꯑꯇꯣꯞꯄ ꯋꯥꯈꯜ ꯍꯥꯏꯕꯗꯤ ꯑꯩꯁꯦ ꯑꯩꯈꯣꯏꯒꯤ ꯅꯦꯁꯟꯒꯤ ꯊꯣꯛꯂꯛꯄꯅꯤ ꯍꯥꯏꯕ ꯋꯥꯈꯜꯗꯤ ꯊꯣꯛꯂꯛꯀꯅꯤꯕ
ꯎꯝ
ꯑꯗꯨꯅꯦ ꯋꯥꯕꯗꯤ ꯋꯥꯏ ꯍꯥꯏꯌꯦ ꯄꯥꯎ ꯇꯥꯏ ꯑꯩꯁꯨ
ꯎꯝ ꯋꯥꯗꯕ ꯂꯥꯢꯔꯤ
ꯄꯨꯂꯤꯁꯀꯨꯝꯕꯗꯨꯗꯤ ꯈꯔ ꯐꯥꯕ ꯑꯗꯨꯒ ꯁꯤ ꯑꯥꯔ ꯄꯤ ꯑꯦꯐꯒꯨꯝꯕꯗꯤ ꯈꯔ ꯐꯥꯕ
ꯎꯝ ꯁꯤ ꯑꯥꯔ ꯄꯤ ꯑꯦꯐꯁꯦ ꯑꯩꯈꯣꯏ ꯍꯥꯏꯠ ꯇꯤ ꯑꯩꯈꯣꯏ ꯈꯔꯗꯤ ꯋꯥꯒꯅꯤ ꯁꯨꯕ
ꯍꯣꯏ ꯑꯗꯨꯒꯤ ꯑꯁ ꯌꯥꯝ ꯋꯥꯡ ꯋꯥꯡ
ꯎꯝ ꯑꯩ ꯑꯩꯁꯨ ꯐꯥꯏꯚ ꯐꯥꯏꯚ ꯊ꯭ꯔꯤ ꯈꯛꯇꯅꯦꯕ
ꯑꯣꯥ
ꯀꯩꯅꯣꯗꯗꯤ ꯁꯤ ꯑꯦꯁ ꯁꯤ ꯁꯤꯗꯗꯤ ꯑꯦꯛꯖꯦꯛ ꯑꯣꯏꯕ
ꯑ ꯑ ꯑꯗꯨ ꯍꯣꯏ ꯅꯣꯡꯃꯗꯤ ꯁꯣꯏꯅ ꯊꯣꯛꯂꯛꯀꯅꯤꯗ ꯑꯗꯨꯕꯨ
ꯎꯝ
ꯅꯤꯁꯥ ꯆꯥꯕ ꯌꯨ ꯊꯛꯄ ꯑꯗꯨꯃꯥꯏꯅ ꯇꯧꯔꯗꯤ ꯆꯦꯟꯕ ꯉꯝꯃꯔꯣꯏ
ꯑꯥ
ꯑꯗꯨꯒꯨꯝꯕ ꯊꯛꯄ ꯃꯤꯁꯤꯡꯅꯤꯀꯣ
ꯑ
ꯑꯗꯨ ꯁꯨ ꯉꯝ ꯉꯝ ꯍꯥꯏꯕꯗꯤ ꯃꯈꯣꯏꯅ ꯆꯦꯂꯒ ꯇ꯭ꯔꯦꯟꯅꯤꯡ ꯍꯥꯏꯕꯁꯤ ꯑꯗꯨꯒꯨꯝꯕꯗꯤ ꯌꯦꯡꯒꯗꯕ ꯐꯤꯖꯤꯀꯦꯜ ꯐꯤꯠꯅꯦꯁ ꯍꯥꯏꯕꯗꯤ ꯑꯗꯨꯒꯨꯝꯕ ꯌꯦꯡꯒꯗꯧꯕꯅꯤꯕ ꯑꯗꯨ ꯃꯇꯝꯗ ꯌ ꯌꯥꯔꯔꯣꯏ ꯑꯩꯒꯤ ꯑꯩꯒꯤ ꯀꯀꯁꯦ ꯑꯩꯒꯤ ꯗꯗꯥꯁꯨ ꯃꯥꯅ ꯍꯧꯖꯤꯛꯇꯤ ꯅꯨꯄꯤ ꯊꯤꯈ꯭ꯔꯦ ꯅꯨꯄꯤ ꯊꯤꯗꯕ ꯃꯇꯝꯗ ꯇꯥꯏꯀꯣ
ꯎꯝ ꯇ
ꯅꯨꯄꯤ ꯊꯤꯗꯕ ꯃꯇꯝꯗ ꯃꯥꯁꯤ ꯌꯥꯝꯅ ꯁꯤꯐꯥꯏ ꯑꯣꯏꯅꯤꯡ ꯃꯁꯤ ꯆꯦꯜꯂꯒ ꯆꯦꯜꯂꯒ ꯁꯤꯒ ꯇꯧꯕ
ꯎꯝ
ꯑꯗꯨꯕꯨ ꯃꯥꯁꯨ ꯁꯦꯂꯦꯛ ꯇꯧꯋꯤ ꯇꯧꯕꯗꯤ ꯆꯦꯟꯕꯒꯤꯀꯣ ꯁꯂꯩ ꯇꯧꯋꯤ ꯑꯗꯨ ꯃꯥꯒꯤ ꯐꯤꯖꯤꯀꯦꯜ ꯐꯤꯠꯅꯦꯁ ꯔꯥꯎꯟ ꯑꯣꯏꯕꯗ ꯃꯥꯁꯦ ꯑ ꯌꯨꯗꯤ ꯈꯔ ꯈ ꯊꯛꯄ ꯑꯗꯨꯒ ꯇꯥꯂꯛꯄ ꯑꯃꯗꯤ ꯈꯔ ꯈꯔ ꯆꯥꯕ ꯑꯗꯨꯒꯤ ꯀꯣꯏꯁꯟ ꯍꯥꯡꯕꯤꯗ ꯅꯪꯁꯦ ꯌꯥꯔꯔꯣꯏ ꯀꯦꯟꯁꯦꯜ ꯍꯥꯏꯅ ꯃꯈꯣꯏ ꯗꯥꯏꯔꯦꯛ ꯀꯧꯈ꯭ꯔꯦ
ꯑ
ꯑꯗꯨꯅꯦ ꯅꯤꯁꯥ ꯆꯥꯕꯁꯤꯡꯗꯤ ꯃꯈꯣꯏ ꯍꯣꯏ ꯅꯪ ꯑꯩꯈꯣꯏꯅ ꯑꯥꯔꯃꯤ ꯑꯣꯏꯔꯗꯤ ꯖꯣꯏꯟ ꯇꯧꯈ꯭ꯔꯗꯤ ꯑꯗꯨꯒꯤ ꯑꯇꯣꯞꯄ ꯋꯥꯔꯤꯅꯤ
ꯍꯣꯏ ꯖꯣꯏꯟꯕꯨ ꯇꯧꯈ꯭ꯔꯗꯤ ꯑꯇꯣꯞꯄ ꯋꯥꯔꯤꯅꯤ ꯑꯗꯨꯗꯤ
ꯑꯗꯨ ꯇꯧꯗꯕꯤꯗ ꯇꯧꯗꯕꯤꯗ ꯐꯖꯅꯀꯣ ꯁꯦꯝ ꯁꯥꯔꯒ ꯇꯧꯗꯦ ꯑꯁ ꯈ꯭ꯋꯥꯏꯗꯒꯤ ꯔꯤꯁꯄꯦꯛꯁꯦ ꯑꯥꯔꯃꯤꯁꯨꯅꯦ
ꯎꯝ
ꯃꯗꯨꯒꯤ ꯊꯕꯛꯅꯤ ꯑꯁꯨ ꯑꯁ ꯌꯥꯝ ꯄꯥꯝꯃꯣꯏ ꯑꯗꯨꯕꯨ ꯑꯩꯒꯤꯗꯤ ꯑꯥ ꯄ꯭ꯔꯣꯐꯦꯁꯔ ꯑꯣꯏꯅꯤꯡꯕꯀꯣ ꯑꯗꯨꯒꯤ ꯍꯣꯏ ꯍꯣꯏ ꯍꯣꯏ ꯑꯉꯥꯡꯁꯤꯡꯅ ꯇꯥꯛꯄ ꯑꯗꯣ ꯑꯩꯒꯤ ꯑꯩ ꯍꯧꯖꯤꯛꯁꯨ ꯑꯉꯥꯡꯅꯤ ꯑꯗꯨꯕꯨ ꯑꯩ ꯄꯤꯛꯂꯤꯉꯩꯗ ꯑꯗꯨꯒꯤ ꯋꯥꯈꯟꯗꯣ ꯌꯥꯝ ꯂꯩꯔꯒ ꯀꯣ
ꯍꯥꯏ
ꯑꯗꯨ ꯇꯧꯅꯤꯡꯕꯒꯤ ꯑꯩꯁꯨ ꯇꯧꯕꯅꯤ
ꯑꯩꯈꯣꯏꯗꯤ ꯑꯉꯥꯡ ꯑꯣꯏꯔꯤꯡꯉꯥꯟꯗꯗꯤ ꯑꯥꯏ ꯑꯦꯁ ꯊꯥꯒꯅꯤꯒ ꯑꯁ
ꯍꯣꯏ ꯑꯉꯥꯡ ꯑꯉꯥꯡ ꯑꯣꯏꯔꯤ ꯍꯣꯏ ꯑꯩꯒꯤ ꯋꯥ ꯈꯟꯁꯦ ꯁꯨꯃꯥꯏꯅ ꯇꯧꯕꯅꯤ ꯈꯥꯡꯗꯕ ꯃꯇꯝꯗ ꯀꯣ
ꯑꯥꯏ ꯀ꯭ꯂꯥꯁ ꯑꯦꯠ ꯅꯥꯏꯟ ꯇꯦꯟ ꯀꯥꯔꯛꯄ ꯀꯥꯟꯗꯗꯤ ꯑꯥꯏ ꯑꯦꯁꯀ ꯂꯥꯏꯔꯤ
ꯍꯣꯏ ꯅꯨꯃꯤꯠ ꯅꯨꯡꯗꯥꯡ ꯑꯃꯗ ꯂꯥꯏꯔꯤꯛ ꯄꯥꯔꯒ ꯊꯣꯛꯂꯛꯀꯅꯤ ꯍꯥꯏꯕꯒꯨꯝꯕ ꯋꯥꯈꯜꯁꯨ ꯂꯩꯌꯦꯕ ꯑꯥꯏ ꯑꯦꯁ ꯀꯨꯝꯕꯗꯤ
ꯑꯥ
ꯑꯉꯥꯡ ꯍꯧꯖꯤꯛ ꯑꯗꯨꯕꯨ ꯑꯗꯨ ꯃꯇꯝ ꯅꯠꯇ꯭ꯔꯦ ꯍꯧꯖꯤꯛꯇꯤ
ꯀꯥꯏꯗꯒꯤ ꯃꯤ ꯎꯝ ꯃꯤ ꯑꯌꯨꯛ ꯅꯨꯡꯗꯥꯡ ꯅꯥꯏꯗꯕꯤꯗ ꯂꯥꯏꯔꯤꯛ ꯄꯥ ꯑꯗꯨꯐꯥꯎ
ꯍꯣꯏ ꯑꯗꯨꯅꯤ ꯆꯨꯝꯃꯦ ꯑꯗꯣ ꯒ꯭ꯔꯦꯖꯨꯋꯦꯠ ꯂꯣꯏꯔꯒ ꯇꯧꯑꯣꯗꯅ ꯑꯦꯝ ꯄꯤ ꯑꯦꯁ ꯁꯤꯒꯨꯝꯕꯁꯨ ꯂꯩꯌꯦ
ꯑꯁ ꯑꯦ ꯑ ꯇꯥꯏ ꯇꯥꯏ
ꯍꯣꯏ ꯑꯦꯝ ꯄꯤ ꯑꯦꯁ ꯁꯤ